ꯍꯜꯂꯣ ꯕ꯭ꯔꯣ ꯇꯥꯕ꯭ꯔꯣ ꯇꯥꯔꯕꯣ
ꯑꯧ ꯇꯥꯔꯦ ꯇꯥꯔꯦ
ꯀꯩꯗꯧꯔꯝꯃꯤꯅꯣꯕ꯭ꯔꯣ ꯇꯥꯏꯌꯦ ꯇꯥꯏꯌꯦ
ꯎꯝ
ꯀꯩꯗꯧꯔꯝꯃꯤꯅꯣ
ꯑꯩ ꯉꯥꯏꯍꯥꯛ ꯇꯨꯝꯃꯨꯔꯦ ꯎꯝ ꯍꯋꯥꯏ ꯍꯋꯥꯏ ꯊꯣꯡꯕ ꯆꯥꯔꯦ ꯑꯗꯨꯒ ꯉꯔꯥꯡꯒꯤ ꯉꯔꯥꯡ ꯅꯨꯡꯗꯥꯡ ꯌꯦꯟ ꯊꯣꯡꯕ ꯑꯗꯨ ꯈꯔꯁꯨ ꯆꯥꯏ
ꯎꯝ ꯑꯩꯈꯣꯏꯒ ꯃꯥꯟꯅꯔꯦꯅꯦ ꯍꯟꯖꯥꯡꯗꯤ ꯑꯩꯈꯣꯏꯁꯨ ꯍꯋꯥꯏꯅꯤ ꯉꯁꯤꯗꯤ
ꯑꯣ ꯍꯣꯏ ꯍꯋꯥꯏ ꯑꯗꯨꯝ ꯑꯅꯝꯕ ꯅꯨꯡꯗꯤꯟ ꯑꯌꯨꯛꯇꯤ ꯍꯋꯥꯏ ꯆꯥꯏ ꯎꯝ
ꯀꯩꯅꯣ ꯇꯧꯕ꯭ꯔꯣ ꯉꯁꯥꯏ ꯕꯣꯜ ꯌꯦꯡꯕ꯭ꯔꯣ
ꯉꯁꯥꯏ ꯕꯣꯜ ꯌꯦꯡꯗꯕꯒ ꯆꯞ ꯃꯥꯟꯅꯩꯗ ꯈ ꯈ ꯈꯖꯤꯛꯇꯪ ꯈꯛꯇ ꯌꯦꯡꯉꯦ ꯍꯥꯏꯗꯤ ꯍꯧꯒꯠꯂꯛꯄꯒ ꯂꯣꯏꯒꯤꯗꯧꯔꯦꯕ ꯀꯣ ꯑꯗꯨꯒꯤ ꯑꯗꯨꯒ ꯁ꯭ꯋꯤꯖꯔꯂꯦꯟꯒ ꯑꯃ ꯑꯜꯖ꯭ꯔꯤꯌꯥꯗꯨꯗꯤ ꯌꯦꯡꯗ꯭ꯔꯦ
ꯁ꯭ꯋꯤꯖꯔꯂꯦꯟꯅ ꯀꯥꯒ꯭ꯔꯦ ꯑꯗꯨꯗꯁꯨ ꯎꯝ
ꯑꯩ ꯑꯜꯖ꯭ꯔꯤꯌꯥꯁꯨ ꯑꯜꯖ꯭ꯔꯤꯌꯥꯅ ꯉꯝꯒꯗ꯭ꯔꯥ
ꯑꯩꯁꯨ ꯈꯜꯂꯝꯃꯤꯅꯦ ꯑꯗꯨꯗꯣ
ꯑꯗꯨꯒ
ꯎꯝ ꯕꯣꯜꯖꯦ ꯌꯥꯗꯦꯅꯦ ꯍꯦꯛꯇ
ꯈꯔ ꯇꯤꯝ ꯈꯔ ꯁꯣꯟꯕ ꯇꯤꯝꯅ ꯑꯗꯨꯝ ꯍꯟꯗꯛꯇꯤ ꯁꯀꯣꯔ ꯇꯧꯋꯦꯅꯦ ꯎꯝ
ꯍꯣꯔꯦꯟ ꯑꯥꯔꯖꯦꯟꯇꯤꯅꯥꯖꯨ ꯑꯃꯗꯨꯅ ꯗꯤꯐꯦꯟꯁ ꯁꯥꯟꯅꯒ꯭ꯔꯥꯗꯤ ꯇꯧꯕ ꯉꯝꯃꯣꯏꯗꯣꯏꯅꯤꯅꯦ ꯑꯗꯨꯁꯨ
ꯑꯁ ꯑꯗꯨꯅꯦ ꯍꯥꯏꯕꯗꯤ ꯐꯨꯜ ꯏꯁꯇ꯭ꯔꯦꯡꯗ ꯁꯥꯟꯅꯔꯗꯤ ꯇꯝ ꯉꯝꯗꯦꯗꯅ
ꯃꯥꯅꯦ ꯃꯥꯅꯦ ꯍꯦꯛꯇ ꯒꯣꯜ ꯆꯜꯍꯜꯂꯔꯣꯏꯒꯦ ꯄꯦꯅꯥꯜꯇꯤꯗ ꯗꯥꯎ ꯌꯦꯡꯉꯒꯦꯅꯀꯣ
ꯎꯝ
ꯄꯨꯜꯂꯞ ꯃꯣꯏ ꯇꯔꯥꯃꯨꯛꯀ ꯍꯟꯊꯔꯒ ꯂꯩꯒ꯭ꯔꯥꯒ ꯕꯦꯔꯥ ꯀꯥꯗꯣꯏꯅꯦꯅ
ꯎꯝ ꯅꯣꯛꯑꯥꯎꯗꯗꯤ ꯑꯗꯨꯝ ꯃꯣꯏꯖꯨ ꯐꯥꯖꯅ ꯁꯥꯟꯅꯩ ꯑꯁꯣꯟꯕ ꯇꯤꯝ ꯅꯪꯗꯤ ꯀꯩ ꯇꯧꯔꯤ ꯀꯩ ꯇꯧꯔꯝꯃꯤꯅꯣ
ꯑꯩꯖꯄ ꯆꯥꯛ ꯇꯣꯛꯄ ꯂꯣꯏꯔꯒ ꯁꯨꯝ ꯉꯥꯏꯍꯥꯛ ꯄꯣꯊꯥꯔꯝꯕꯅꯤꯗ ꯁꯨꯝ
ꯎꯝ ꯑꯩꯖꯨ ꯆꯥꯛ ꯊꯣꯛꯑꯒ ꯀꯨꯏꯗꯕꯤꯗ ꯇꯨꯝꯒ꯭ꯔꯦ ꯑꯗꯨꯒꯤ ꯄꯨꯛꯁꯦ ꯑꯗꯨꯨꯝ ꯊꯜꯂꯒ ꯂꯩꯕ
ꯑꯣ
ꯀꯩꯝ ꯆꯠꯂꯣꯏ ꯉꯁꯤꯗꯤ
ꯍꯣꯔꯦꯟ ꯅꯨꯡꯊꯤꯟ ꯕꯣꯜ ꯁꯥꯟꯅꯕ ꯆꯠꯀꯅꯤ
ꯑꯣ
ꯅꯨꯡꯊꯤꯟ ꯉꯥꯏꯍꯥꯛ ꯁꯥꯅ ꯁꯤ ꯊꯥꯡꯃꯩꯕꯟꯗꯅꯤꯗ
ꯑꯣ
ꯉꯥꯏꯍꯥꯛ ꯁꯨꯝ ꯁꯥꯟꯅꯧꯅꯤ ꯍꯨꯃꯥꯡ ꯂꯧꯊꯣꯛꯄ ꯑꯣꯏꯅ ꯅꯪꯗꯤ ꯀꯩꯝ ꯆꯠꯂꯣꯏꯗ꯭ꯔꯣ ꯅꯨꯡꯗꯤꯟ
ꯉꯁꯤꯗꯤ ꯆꯠꯂꯔꯣꯏ
ꯎꯝ
ꯅꯨꯡꯊꯤꯟ ꯅꯨꯡꯗꯤꯟ ꯅꯨꯡꯗꯤꯟ ꯑꯗꯨꯝ ꯆꯠꯇ꯭ꯔꯗꯤ ꯇꯨꯝꯕ꯭ꯔꯣ ꯅꯠꯇ꯭ꯔꯒ ꯀꯩꯀꯩ ꯇꯧꯒꯦ
ꯗꯤ ꯍꯣꯏ ꯇꯨꯝꯃꯒ ꯂꯩꯕꯁꯨ ꯌꯥꯎꯋꯦ ꯌꯨꯝꯒꯤ ꯊꯕꯛ ꯂꯩꯔꯒꯅ ꯊꯕꯛ ꯇꯧꯕ ꯌꯥꯎꯋꯦ ꯑꯗꯨꯝ ꯈꯪꯗꯦꯗ ꯄꯨꯡꯂꯩꯗ ꯂꯩꯌꯦꯗꯨꯅꯤꯗ
ꯎꯝ ꯁꯥꯏꯅꯦꯀꯣ ꯋꯦꯗꯔꯁꯦ
ꯁꯥꯏ ꯉꯁꯤꯁꯨ ꯑꯁ ꯀꯥꯂꯦꯟꯅꯤꯅ ꯏꯪꯗꯝꯗꯥ ꯌꯧꯔꯛꯑꯗꯤ ꯐꯗꯧꯕꯅꯤ
ꯅꯣꯡ ꯌꯥꯝ ꯁꯥꯔꯝꯃꯒ ꯅꯣꯡ ꯇꯥꯕ ꯑꯗꯨꯒꯤ ꯔꯨꯇꯦꯁꯟ ꯇꯧꯔ ꯂꯩꯔꯦ ꯍꯟꯗꯛꯁꯦ
ꯎꯝ ꯀꯩꯅꯣ ꯐ꯭ꯔꯥꯟꯁ ꯀꯅꯥꯒ ꯇꯥꯒꯔꯦ ꯔꯥꯎꯟ ꯑꯣꯐ ꯁꯤꯛꯁꯇꯤꯟ ꯕꯣ
ꯑꯁ ꯑ ꯈꯪꯗꯦ ꯑꯩ ꯌꯦꯡꯍꯧꯗ꯭ꯔꯦ
ꯐ꯭ꯔꯥꯟꯁꯁꯦ ꯀꯅꯥꯒꯅꯣ ꯇꯥꯗꯣꯏꯁꯤꯕꯣ
ꯐ꯭ꯔꯥ ꯐ꯭ꯔꯥꯟꯁ ꯀ ꯅꯣꯔꯋꯦ
ꯅꯠꯇꯦ ꯅꯠꯇꯦ ꯅꯣꯔꯋꯦꯒ ꯕ꯭ꯔꯥꯖꯤꯜꯒ
ꯑꯣ ꯑꯣ ꯑꯣ ꯑꯣ
ꯐ꯭ꯔꯥꯟꯁꯦ ꯀꯅꯥꯒ ꯇꯥꯗꯣꯏꯖꯥꯥꯠꯅꯣ
ꯃꯣꯏꯒꯤ ꯔꯥꯎꯟ ꯁꯤꯛꯁꯇꯤꯟ ꯁꯥꯟꯅꯗ꯭ꯔꯤꯕꯣ
ꯁꯥꯟꯅꯗ꯭ꯔꯤ ꯁꯥꯟꯅ ꯁꯥꯟꯅꯔꯅꯤ ꯍꯧꯔꯛꯑꯅꯤ ꯉꯁꯤꯅ ꯍꯣꯔꯦꯟ ꯍꯌꯦꯡ ꯍꯣꯔꯦꯟꯅ ꯍꯌꯦꯡ ꯑꯌꯨꯛꯅ ꯔꯥꯎꯟ ꯑꯣꯐ ꯊꯥꯔꯇꯤ ꯇꯨ ꯂꯣꯏꯗꯣꯏꯅꯦꯕ
ꯎꯝ ꯎꯝ
ꯑꯗꯩ ꯍꯌꯦꯡ ꯅꯨꯡꯗꯥꯡꯗꯩꯅꯦꯕ ꯔꯥꯎꯟ ꯑꯣꯐ ꯁꯤꯛꯁꯇꯤꯟ ꯁꯥꯟꯅꯗꯣꯏꯁꯤꯅ
ꯎꯝ ꯑꯁ ꯑꯥꯔꯖꯦꯟꯇꯤꯅꯥ ꯑꯣꯏꯅ ꯂꯥꯁ ꯑꯣꯏꯗꯣꯏꯅꯤꯅꯦ
ꯃꯥꯅꯦ ꯃꯥꯅꯦ ꯑꯥꯔꯖꯦꯟ ꯑꯥꯔꯖꯦꯟꯇꯤꯅꯥꯅ ꯂꯥꯁꯅꯤ ꯏꯇꯥꯎ
ꯎꯝ
ꯑꯩꯗꯤ ꯐ꯭ꯔꯥꯟꯁꯀ ꯑꯥꯔꯖꯦꯟꯇꯤꯅꯥꯒ ꯇꯥꯗꯧ ꯃꯥꯜꯂꯤ ꯐꯥꯏꯅꯦꯜꯁꯦ ꯅꯍꯥꯟꯃꯨꯛꯀꯤ ꯇꯥꯏꯞꯇ
ꯑꯗꯨꯃꯥꯏ ꯇꯥꯔꯗꯤ
ꯎꯍꯨꯝ ꯍꯨꯝ ꯅꯨꯡꯉꯥꯏꯅꯤ ꯅꯨꯡꯉꯥꯏꯅꯤ ꯐꯥꯏꯅꯦꯜ ꯅꯨꯡꯉꯥꯏꯗꯣꯏꯅꯦ ꯎꯍꯨꯝ ꯍꯨꯝ ꯃꯩ ꯇꯥꯗꯣꯏꯅꯦ ꯃꯍꯟꯃꯨꯛꯀꯤ ꯑꯗꯨꯃꯥꯏꯅꯥ
ꯃꯤ ꯈꯥꯔꯗꯤ ꯏꯁꯄꯦꯟꯁꯨ
ꯍꯣꯏ ꯑꯦ ꯏꯁꯄꯦꯟ ꯍꯥꯏꯔꯒ ꯏꯁꯄꯦꯟꯒ ꯄꯣꯔꯇꯨꯒꯜꯒꯥ ꯇꯥꯔꯦ ꯔꯥꯎꯟ ꯑꯣꯐ ꯁꯤꯛꯁꯇꯤꯟꯗ
ꯎꯝ ꯎꯝꯝ
ꯅꯨꯡꯉꯥꯏꯗꯣꯏꯅꯤ ꯑꯗꯨꯖꯨ
ꯑꯁ ꯉꯁꯥꯏꯁꯨ
ꯎꯁ ꯗꯥꯎ ꯌꯥꯕꯩꯅꯦ ꯉꯁꯥꯏ ꯗꯥꯎ ꯌꯥꯕꯩꯅꯦ ꯏꯍꯨꯝ ꯍꯨꯝ ꯍꯨꯝ
ꯀꯩꯅꯣꯝ ꯇꯧꯔꯦ ꯄꯣꯔꯇꯨꯒꯜ ꯁꯦ
ꯎꯝ ꯎꯝ ꯃꯥꯅꯦꯉꯣ ꯑꯁ ꯑꯣꯐ ꯁꯥꯏꯠꯇꯣ
ꯑꯗꯨꯅꯦ
ꯏꯁ ꯑꯣꯐꯁꯥꯏꯠꯇꯣ ꯌꯦꯡꯉꯣꯗꯅ ꯑꯁ ꯄꯤꯔꯝꯗ꯭ꯔꯗꯤꯕꯣ ꯑꯗꯨ ꯉꯁꯥꯏꯗꯣ ꯀꯃꯥꯏꯅ ꯑꯣꯞꯁꯥꯏꯠꯁꯦ ꯀꯃꯥꯏꯅꯥꯅꯣꯕꯥ ꯉꯁꯥꯏꯗꯤ ꯃꯣꯏꯒꯤ ꯄꯣꯔꯇꯨꯒꯜꯒꯤ ꯗꯤꯐꯦꯟꯗꯔꯗꯨꯗꯖꯨ ꯕꯣꯜꯗꯣ ꯃꯀꯣꯛꯇ ꯈꯦꯠꯂꯦ ꯍꯥꯏꯕ ꯑꯗꯨ ꯀꯃꯥꯏꯅ ꯇꯥꯏꯅꯣꯕꯥ ꯑꯣꯐ ꯁꯥꯏꯠꯁꯦ
ꯑꯗꯨꯅꯦ ꯑꯩꯖꯨ ꯒ꯭ꯌꯥꯟ ꯇꯥꯗꯦ
ꯍꯟꯗꯛꯀꯤ ꯔꯨꯜꯖꯦ ꯀꯩꯅꯣꯝ ꯏꯇꯧ ꯇꯧꯏꯗ ꯑꯁꯦꯡꯕ ꯑꯗꯩ ꯅꯍꯥꯟ ꯅꯣꯡꯃꯥ ꯏꯖꯤꯞꯀꯥ ꯏꯔꯥꯟꯒ ꯁꯥꯟꯅꯒꯤꯕ ꯅꯨꯃꯤꯠꯇꯣ ꯑꯗꯨꯖꯨ ꯑꯣꯐ ꯁꯥꯏꯠꯇꯨꯗ ꯑꯗꯨꯖꯨ ꯇꯥꯗꯦ ꯍꯥꯏ ꯈꯪꯗꯦ ꯒ꯭ꯌꯥꯟ ꯃꯦꯟ ꯇꯥꯗꯦꯗ ꯑꯗꯨꯖꯨ ꯍꯟꯗꯛꯁꯦꯕꯣ ꯀꯩꯅꯣꯝ ꯏꯇꯧ ꯇꯧꯏꯗ
ꯎꯝ ꯃꯣꯏ ꯑꯥ ꯃꯣꯏ ꯑꯥ ꯑꯅꯛꯄ ꯌꯦꯡꯕ ꯅꯤꯅ ꯑꯩꯈꯣꯏꯗꯤ ꯑꯗꯨꯝ ꯏꯁꯀ꯭ꯔꯤꯟꯗ ꯌꯦꯡꯕꯅꯤꯅ
ꯃꯥꯟꯅꯦ ꯃꯥꯟꯅꯦ ꯏꯁꯀ꯭ꯔꯤꯟꯗ ꯌꯦꯡꯕꯅꯤ ꯈꯪꯗꯦ ꯎꯝ
ꯍꯣꯏ
ꯗꯥꯏ ꯑꯁ ꯗꯥꯏꯔꯦꯛ ꯂꯥꯏꯞꯇ ꯌꯦꯡꯕꯗꯨꯗꯤ ꯊꯤ ꯅꯨꯡꯉꯥꯏꯔꯝꯅꯤꯕꯣ
ꯎꯝ ꯑꯁ ꯌꯦꯡꯅꯤꯡꯉꯦ ꯑꯃꯨꯛꯀꯥ ꯍꯟ
ꯑꯗꯨꯅꯦ ꯗꯥꯏꯔꯦꯛ ꯃꯣꯏꯒꯤ ꯃꯃꯥꯡꯒꯤ ꯑꯅꯛꯄ ꯁꯤꯠꯇꯣ ꯑꯗꯨꯗꯒ ꯐꯝꯃꯒ ꯑꯁ ꯗꯥꯏꯔꯦꯛ ꯃꯣꯏ ꯁꯥꯟꯅꯕꯗꯣ ꯌꯦꯡꯕ ꯊꯤ ꯅꯨꯡꯉꯥꯏꯗꯧ ꯃꯥꯜꯂꯦ ꯍꯥꯏꯕ
ꯍꯣꯏ ꯍꯥꯏꯅꯕꯥꯒꯗꯤ ꯅꯨꯡꯉꯥꯏꯅꯤꯍꯦ ꯑꯗꯨꯃꯥꯏ ꯌꯦꯡꯉꯗꯤ
ꯑꯁ ꯑꯗꯨ ꯍꯥꯏꯔ ꯐꯥꯏꯅꯦꯜꯒꯤ ꯇꯤꯀꯦꯠꯇꯣ ꯄꯩꯁꯥ ꯀꯌꯥꯅꯣꯝ ꯍꯥꯏꯕ ꯍꯥꯏꯕꯅꯤꯅꯦ ꯑꯗꯨ ꯏꯁ ꯂꯨꯄꯥ ꯂꯥꯛ ꯀꯌꯥꯅꯣꯝ ꯍꯥꯏꯕꯅꯤꯅꯦ ꯐꯥꯏꯅꯦꯜꯒꯤ ꯄꯩꯁꯥꯗꯣ ꯑꯩꯈꯣꯏ ꯏꯟꯗꯤꯌꯥ ꯃꯥ ꯏꯟꯗꯤꯌꯟ ꯃꯅꯤꯗ
ꯂꯛ ꯌꯧꯔꯅꯤ ꯍꯥꯏꯗꯤ ꯍꯖꯤꯛ ꯑ ꯅꯥꯍꯥꯟ ꯅꯣꯖꯎ ꯅꯠꯇꯕꯗꯨꯁꯨ ꯑ ꯁꯚꯦꯟꯇꯤ ꯑꯏꯠꯇꯤ ꯌꯥꯎꯕ ꯃꯥꯜꯂꯦꯕ ꯑꯗꯨꯒ
ꯑꯣ ꯌꯥꯎꯋꯦ
ꯎꯝ
ꯑꯗꯣ ꯑꯃꯨꯛ ꯆꯠꯊꯣꯛ ꯆꯠꯁꯤꯟꯒꯤ ꯑꯦꯛꯁꯄꯦꯟꯗꯤꯆꯔꯒ ꯄꯥꯔꯗꯤ ꯀꯌꯥ ꯌꯧꯅꯤ ꯌꯦꯡꯉꯣ ꯑꯃꯨꯛ ꯑꯦꯁ
ꯑꯗꯨꯅꯦ ꯄꯩꯁꯥ ꯃꯌꯥꯝ ꯃꯌꯥꯝ ꯇꯥꯜꯂꯝꯒꯅꯤ
ꯀꯩꯅꯣꯗ ꯀꯇꯥꯔꯗ ꯇꯥꯕꯗꯨ ꯆꯠꯍꯧꯒꯗꯕꯅꯤꯅꯦ ꯄꯩꯁꯥ ꯈꯔ ꯇꯤꯡꯉꯣꯏꯒꯦꯗꯤ
ꯑꯥ
ꯃꯃꯥꯡꯒꯤꯗꯣ ꯃꯩꯇꯩ ꯃꯆꯥ ꯃꯌꯥꯝ ꯃꯅꯤꯄꯨꯔꯗꯩ ꯃꯌꯥꯝ ꯆꯠꯄꯅꯤ ꯃꯃꯥꯡꯒꯤꯗꯨꯗꯤ꯫
ꯑꯥ
ꯀꯇꯥꯔ ꯑꯣꯏꯕꯅꯤꯅ ꯍꯟꯗꯛꯀꯤꯁꯤꯗꯤ ꯀꯥꯏꯗꯒꯤ ꯄꯩꯁꯥ ꯌꯥꯝ
ꯑꯗꯨꯅ ꯀꯠꯇꯔꯒꯤꯗꯣ꯫ ꯅꯨꯡꯗꯤ ꯅꯨꯡꯉꯥꯏꯕ ꯃꯥꯜꯂꯦ꯫
ꯑꯗꯨꯁꯨ ꯅꯨꯡꯉꯥꯏ ꯑꯗꯨ ꯋꯥꯜꯀꯞ ꯇꯨꯁꯨ ꯑꯗꯨ ꯈꯪꯗꯦ ꯍꯟꯗꯛꯇꯤ ꯋꯥꯜ ꯀꯞꯁꯦ ꯌꯥꯝ ꯊꯨꯅ ꯂꯥꯛꯄꯩ ꯇꯥꯏꯞ ꯇꯧꯋꯤꯉꯨ ꯂꯣꯏꯈ꯭ꯔꯒ ꯐꯠ ꯍꯥꯏꯅ ꯈꯪꯍꯧꯗꯦ ꯍꯥꯏꯕ꯫
ꯍꯣꯏ ꯍꯣꯏ
ꯑꯁ ꯂꯥꯏꯞꯇ ꯑꯝꯇꯗꯤ ꯌꯦꯡꯅꯤꯡꯉꯦꯍꯦ ꯋꯥꯜꯀꯞꯁꯦ ꯗꯥꯏꯔꯦꯛ ꯃꯥꯡꯗ꯫
ꯍꯣꯏ ꯅꯦꯛꯁ
ꯅꯦꯛꯁꯀꯤꯗꯤ ꯅꯦꯛꯁꯀꯤꯁꯨ ꯌꯨꯔꯣꯞ ꯂꯣꯝꯗꯅꯤꯗ꯫
ꯍꯣꯁ ꯀꯟꯇ꯭ꯔꯤ ꯍꯥꯏꯗꯣꯛꯈ꯭ꯔꯕꯣ?
ꯍꯥꯏꯗꯣꯛꯈ꯭ꯔꯕꯅꯤ ꯀꯟꯇ꯭ꯔꯤ ꯑꯅꯤꯗꯔ ꯑꯍꯨꯝꯗꯔ ꯇꯥꯕꯅꯦꯕ ꯃꯊꯪ ꯃꯊꯪꯁꯨ꯫
ꯑꯥ
ꯌꯨꯔꯣꯞꯂꯣꯝ ꯇꯥꯕꯅꯤ꯫
ꯎꯝ
ꯑꯩꯈꯣꯏ ꯏꯟꯗꯤꯌꯥꯗꯒ ꯇꯥꯔꯗꯤ ꯎꯝ꯫
ꯑꯁ ꯑꯗꯨ ꯑꯩꯈꯣꯏ ꯑꯩꯈꯣꯏ ꯁꯤꯕꯅ ꯍꯥꯜꯂꯅꯤꯗ꯫ ꯏꯟꯗꯤꯌꯥꯗ ꯍꯣꯁ ꯇꯧꯗꯣꯏꯅꯤ꯫
ꯍꯣꯁ ꯇꯧ ꯇꯥꯔꯗꯤ ꯑꯁꯤ ꯌꯦꯡꯕꯝꯕꯨ ꯆꯜꯂꯣꯏ ꯍꯥꯏꯕ ꯏꯟꯗꯤꯌꯥꯗꯗꯤ꯫
ꯎꯝ
ꯍꯦꯛꯇ ꯑꯁ ꯋꯥꯠꯁꯨ ꯋꯥꯠꯈꯤꯅꯤ ꯇꯥ ꯇꯥꯗꯤ ꯌꯦꯡꯕꯝꯒ ꯂꯩꯔꯣꯏ꯫ ꯆꯜꯂꯣꯏ ꯇꯤꯀꯦꯠ ꯐꯨꯜ ꯐꯪꯅꯔꯣꯏ ꯀꯥꯏꯗꯩ ꯍꯥꯎꯁꯐꯨꯜ ꯑꯣꯏꯅꯤ꯫
ꯍꯣꯏ ꯑꯗꯨꯝ ꯍꯣꯁ ꯇꯧꯕ ꯄ꯭ꯔꯤꯄꯦꯌꯔ ꯇꯧꯕꯁꯦ ꯆꯍꯤ ꯇꯔꯥꯒꯨꯝꯕꯗꯤ ꯆꯪꯕ ꯃꯥꯜꯂꯦꯗ꯫
ꯎꯝ
ꯌꯝꯒꯨꯝꯕ ꯏꯌꯥꯔꯄꯣꯔꯠꯒꯨꯝꯕ ꯑꯇꯣꯞꯄ ꯏꯁꯇꯦꯗꯤꯌꯝ ꯈꯛꯇ ꯅꯠꯇꯕ ꯑꯇꯣꯞꯄ ꯃꯌꯥꯝ ꯌꯥꯎꯅ ꯁꯥꯏꯌꯦꯕꯀꯣ ꯃꯣꯏꯗꯤ꯫
ꯁꯥꯗꯣꯏꯅꯤ ꯁꯥꯗꯣꯏꯅꯤ ꯂꯣꯏꯅꯃꯛ ꯁꯦꯝꯗꯣꯏꯅꯤ ꯃꯣꯏ ꯂꯣꯏ ꯂꯥꯛꯇꯣꯏꯅꯤ ꯑꯇꯩ ꯌꯥꯝ ꯐꯖꯅ ꯇꯧꯗꯗꯤ ꯌꯥꯔꯣꯏꯗ ꯍꯥꯏꯖꯋꯥꯅꯤꯗ ꯃꯣꯏꯒꯤ ꯄ꯭ꯂꯦꯌꯔꯗꯣ ꯀꯟꯇ꯭ꯔꯤ ꯃꯌꯥꯝꯗꯩ ꯂꯣꯏ ꯂꯥꯛꯇꯣꯏꯅꯦ꯫ ꯑꯗꯩ ꯃꯣꯏ ꯃꯌꯥꯝꯒꯤ ꯑꯗꯨꯝ ꯄ꯭ꯔꯦꯛꯇꯤꯁ ꯒ꯭ꯔꯥꯎꯟ ꯂꯩꯇ ꯌꯥꯔꯛꯑꯣꯏ꯫
ꯍꯣꯏ
ꯑꯗꯒꯤ ꯑꯁ ꯄ꯭ꯔꯦꯛꯇꯤꯁ ꯒ꯭ꯔꯥꯎꯟꯗꯨꯅꯦ ꯃꯔꯨ ꯑꯣꯏꯅ ꯂꯩꯔꯣꯏꯗꯣꯏꯁꯦ꯫
ꯎꯝ ꯎꯝ
ꯐꯔꯛ ꯇꯥꯗꯣꯏꯁꯤ꯫
ꯍꯣꯏ
ꯌꯥꯝ ꯂꯔꯤꯁꯦ ꯋꯥꯠꯂꯤꯗ ꯏꯟꯗꯤꯌꯥꯗꯤ ꯍꯥꯏꯖꯕꯋꯥꯅꯤ꯫
ꯏꯟꯗꯤꯌꯥꯒꯤ ꯒꯣꯕꯔꯃꯦꯟꯅ ꯐꯨꯠꯕꯣꯜꯗ ꯏꯟꯇ꯭ꯔꯦꯁ ꯀꯥ ꯄꯤꯔꯗꯤ ꯐꯩ ꯑꯗꯨꯒ
ꯃꯣꯏꯅꯕꯨ ꯄꯤꯔꯗꯤꯅꯦ ꯑꯩꯅ ꯁꯨꯝ ꯈꯟꯕꯗ, ꯄꯤ ꯇꯥꯔꯗꯤ ꯁꯥꯟꯅꯕ ꯉꯝꯅꯤꯕ ꯀꯝꯄꯜꯁꯔꯤ ꯏꯟꯗꯤꯌꯥ ꯑꯗꯨꯝ꯫
ꯍꯣꯏ ꯍꯣꯏ ꯍꯣꯏ꯫
ꯃꯤ ꯕꯤꯂꯤꯌꯟ ꯕꯤꯂꯤꯌꯟ ꯂꯩꯁꯤꯗꯒꯤ ꯃꯤ ꯇ꯭ꯋꯦꯟꯇꯤ ꯇꯨ ꯈꯛꯄꯨ ꯀꯩꯗꯧ ꯄꯨꯊꯣꯛ ꯄꯣꯉꯝ ꯃꫭꯏꯗꯩꯅꫭ ꯀꯥꯏꯗꯒꯤ ꯀ꯭ꯔꯨꯁꯤꯌꯥꯒꯗꫭ ꯀꯌꯥꯝ ꯆꯥꯎꯕ ꯀꯟꯇ꯭ꯔꯤꯅꯤ ꯌꯦꯡꯉꯣꯗꯅ
ꯀꯟꯇ꯭ꯔꯤ ꯄꯤꯛꯄ ꯃꯅꯤꯄꯨꯔ ꯑ ꯏꯟꯗꯤꯌꯥꯒꯤ ꯏꯁꯇꯦꯠ ꯑꯃꯃꯝꯒꯤ ꯁꯥꯏꯟꯁ ꯑꯗꯨꯅ ꯍꯥꯟꯅꯥ ꯑꯩꯈꯣꯏ ꯁꯥꯟꯅ ꯉꯝꯗ꯭ꯔꯦꯕ
ꯑꯗꯨ ꯑꯁꯀꯦꯄ ꯕꯔꯗꯦ ꯑꯗꯨ ꯌꯦꯡꯉꯨ ꯄꯤꯛꯇꯨꯔꯨ ꯄꯤꯛ ꯈꯔꯥꯕ ꯀꯟꯇ꯭ꯔꯤꯅꯦꯡꯉꯣ ꯍꯟꯗꯛ ꯃꯤ ꯆꯪꯉꯥꯛꯏꯁꯦ
ꯍꯣꯏꯅꯦ ꯑꯗꯨꯅꯤ ꯃꯣꯏꯅ ꯑꯦ ꯐꯨꯠꯕꯣꯜꯗ ꯊꯥꯗꯗꯕꯒꯤ ꯕ ꯏꯟꯐ꯭ꯔꯥꯁꯥꯁꯇ꯭ꯔꯛꯆꯔ ꯀ ꯎꯝ
ꯀ꯭ꯔꯤꯀꯦꯠ ꯍꯥꯏꯔꯗꯤ ꯂꯣꯏꯔꯦ ꯏꯟꯗꯤꯌꯥꯗꯥ
ꯃꯌꯥꯡ ꯃꯆꯥꯈꯩ ꯀ꯭ꯔꯤꯀꯦꯠꯅꯅ
ꯑꯥ ꯃꯤ
ꯑꯇꯣꯞꯄꯗꯁꯨ ꯑꯇꯣꯞꯄꯗꯁꯨ ꯌꯥꯝ ꯀꯟꯅ ꯌꯦꯡꯁꯤꯟꯗꯦ ꯍꯥꯏꯕ ꯃꯣꯏꯁꯦ
ꯎꯝ
ꯃꯣꯏ ꯃꯦꯟ ꯐꯣꯀꯁꯁꯤ ꯀ꯭ꯔꯤꯛꯀꯦꯠ ꯈꯛꯇꯅꯦꯕ ꯃꯣꯏꯅ ꯇꯧꯔꯤꯁꯦ
ꯍꯣꯏ
ꯑꯗꯨꯅꯅꯦ ꯀ꯭ꯔꯤꯛꯀꯦꯠꯇꯤ ꯑꯗꯨꯝ ꯇꯣꯞ ꯋꯥꯟ ꯇꯨ ꯑꯗꯨꯝ ꯂꯩꯁꯦ ꯏꯟꯗꯤꯌꯥ
ꯎꯝ꯫
ꯋꯥꯠꯈꯤꯅꯤꯗ ꯋꯥꯠꯈꯤꯅꯤ ꯐꯨꯠꯕꯣꯜꯗꯤ ꯀꯥꯏꯗꯣꯏꯅꯣꯗꯣ
ꯀꯃꯥꯏ ꯇꯧꯕꯅꫭ
ꯂꯝꯅꯤ ꯑꯩꯈꯣꯏ ꯂꯝꯁꯦ
ꯑꯗꯨꯅꯦ ꯍꯥꯏꯕꯗꯤ ꯑꯣꯚꯔ ꯑꯣꯜ ꯗꯤꯕꯂꯞꯃꯦꯟꯒꯤ ꯈꯟꯗꯦꯕ ꯃꯣꯏ ꯄ꯭ꯂꯥꯟ ꯀꯔꯤ ꯂꯩꯕꯅꯣꯁꯨ ꯈꯪꯗꯦ
ꯎꯝ꯫ ꯒ꯭ꯌꯥꯟ ꯃꯦꯟ ꯇꯥꯕ ꯖꯥꯠ ꯅꯠꯇꯦꯗ ꯆꯥꯅꯗꯦ ꯑꯗꯨꯅ ꯇꯧꯔꯤꯁꯦ ꯏꯟꯗꯤꯌꯥꯁꯦ
ꯍꯣꯏ
ꯎꯝ ꯅꯣꯏ ꯕꫭꯜ ꯄꯨꯡ ꯀꯌꯥꯗꯅꯣ
ꯄꯨꯡ ꯃꯔꯤ ꯑꯗꯥꯏꯗꯅꯤꯗ ꯑꯍꯨꯝ ꯃꯈꯥꯏ ꯃꯔꯤ ꯑꯗꯥꯏꯗꯅꯤꯗ ꯅꯨꯡꯗꯥꯡꯋꯥꯏꯔꯝ
ꯇꯔꯞꯇ ꯁꯥꯟꯅꯗꯣ ꯑꫭꯏꯔꯝꯃꯥꯅꯤ
ꯅꯠꯇꯦꯗ ꯂꯝꯄꯥꯛꯇꯅꯤ
ꯑꯣ ꯑꯣ
ꯇꯥꯞꯇ ꯅꯠꯇꯦꯗ
ꯑꯥ
ꯑꯩꯈꯣꯏ ꯂꯩꯀꯥꯏꯒꯤ ꯏꯅꯥꯎꯄꯥꯁꯤꯡ ꯑꯗꯥꯒꯤ ꯑꯩꯈꯣꯏ ꯈꯔ ꯁꯨꯝ ꯁꯥꯟꯅꯒꯦ ꯇꯧꯕꯅꯤꯗ
ꯎꯝ꯫
ꯐ꯭ꯔꯤꯗ ꯁꯨꯝ ꯂꯩꯅꯕꯗꯨꯗꯀꯣ ꯌꯨꯝꯗ ꯑꯗꯨꯝ ꯂꯩꯁꯥꯟꯅꯔ ꯕꯣꯔꯤꯡ ꯆꯨꯏꯗꯅ
ꯎꯝ ꯎꯝ
ꯑꯗꯨꯗꫭ ꯃꯇꯝ ꯂꯦꯟꯕ ꯑꯣꯏꯅ ꯁꯨꯝ ꯁꯥꯟꯅꯒꯦꯅ ꯇꯧꯕꯅꯤ
ꯊꯕꯛ ꯂꯩꯇ꯭ꯔꯗꯤ ꯃꯇꯝ ꯂꯦꯝꯕꯗꫭ ꯑꯥꯎ
ꯃꯥꯅꯤ ꯃꯥꯅꯤ ꯑꯗꯨꯅ ꯈꯪꯍꯧꯔꯣꯏꯗꯅ ꯉꯥꯏꯍꯥꯛ ꯁꯥꯟꯅꯔꯒ ꯄꯣꯊꯥꯕ ꯑꯣꯏꯅꯀꯣ ꯋꯥꯈꯟꯖꯨ ꯅꯨꯡꯉꯥꯏꯕ ꯑꯗꯨꯒꯤ ꯑꯗꯨꯃꯥꯏꯟ ꯇꯧꯒꯦ ꯇꯧꯕꯅꯤꯗ